ꯁꯥꯕꯩ ꯁꯥꯕꯁꯤꯗꯤ
ꯅꯨꯡꯉꯥꯏꯔꯝꯅꯤꯅꯦ ꯃꯄꯥꯟ ꯊꯣꯛꯄꯗꯣ
ꯍꯣꯏ
ꯅꯪꯗꯤ ꯌꯥꯝꯃꯣ ꯌꯥꯝ ꯉꯧꯋꯦ ꯍꯥꯏꯗꯥꯏ ꯑꯗꯨꯗꯤ ꯍꯧꯖꯤꯛꯇꯤ ꯑꯦꯄꯜꯒꯨꯝꯅ ꯂꯩꯔꯝꯅꯤ
ꯍꯦ ꯍꯦ ꯍꯦ ꯎꯝ
ꯎꯝ ꯍꯨꯝ
ꯈꯪꯗꯔ꯭ꯦꯗꯥ ꯍꯣꯏ ꯑꯩ ꯈꯨꯉꯧ ꯁꯦ ꯌꯥꯝꯅ ꯍꯥꯡꯅꯤꯡꯕ ꯍꯥꯏꯇꯥꯔꯦ ꯌꯥꯝꯅ ꯍꯦ ꯎꯝ ꯍꯣꯏ ꯑꯣꯏꯕꯅꯦ ꯃꯥꯅꯤ ꯍꯥꯟꯅꯥ ꯌꯥꯝ ꯂꯥꯏꯔꯝꯃꯦ
ꯀꯃꯥꯏꯅꯥ ꯇꯧꯔꯦ ꯅꯪꯒꯤ ꯑꯦꯗꯃꯤꯁꯟꯗꯤ
ꯃꯤꯁꯟꯗꯨ ꯀꯥꯎꯟꯁꯤꯂꯤꯡ ꯂꯣꯏꯔꯒ ꯇꯧꯒꯗꯕꯅꯤ ꯍꯥꯏ ꯆ ꯆꯅꯤ ꯁꯃꯤꯇꯥꯕꯨꯣꯑꯣꯅ
ꯎꯝ ꯀꯩꯗꯧꯉꯥꯏ ꯀꯥꯎꯟꯁꯤꯂꯤꯡꯗꯤ
ꯈꯪꯗꯦ ꯃꯤ ꯑ ꯀꯩꯅꯣꯗ ꯇ꯭ꯋꯦꯟꯇꯤꯗ
ꯑꯣ
ꯃꯨꯛ ꯐꯥꯎ ꯑꯩꯗꯤ ꯀꯩꯅꯣ ꯂꯣꯏꯅ ꯇꯧꯕ ꯂꯣꯏꯈ꯭ꯔꯕ ꯌꯥꯔꯝꯗ꯭ꯔꯦꯅꯦ ꯑꯃꯨꯛ ꯄꯩꯁꯥꯒ ꯂꯣꯏꯅ ꯑꯦ ꯇꯤ ꯑꯦꯝꯗꯒꯤ ꯁꯇꯣꯛꯑꯒ ꯇꯧꯔꯒ ꯍꯥꯌꯦꯡꯗꯒꯤ ꯑꯃꯨꯛ ꯇꯧꯒꯅꯤ ꯈꯪꯗꯦ
ꯐꯖꯅ ꯍꯥꯡꯊꯣꯛꯄ ꯌꯥꯗ꯭ꯔꯣ ꯅꯪꯁꯨ ꯅꯆꯦ ꯅ ꯑꯃꯨꯛꯀꯥ ꯆꯥꯏꯅꯤꯡꯥꯏ ꯊꯕꯛ ꯇꯧꯋꯦꯍꯥꯏꯗꯅ
ꯍꯦꯍꯦ ꯍꯦ ꯍꯦ ꯍꯦ ꯑꯩꯗꯤ ꯌꯥꯝ ꯂꯥꯏꯌꯦꯅ ꯈꯜꯂꯨꯕ ꯃꯅꯨꯡꯗ ꯄ꯭ꯔꯣꯁꯦꯁ ꯌꯥꯝ ꯌꯥꯎꯔꯝꯕ ꯋꯥꯅꯤꯗꯥ ꯄꯣ ꯆꯩꯦꯁꯌꯥꯃꯤꯕ
ꯂꯩꯕꯅꯦ ꯂꯩꯕꯅꯦ
ꯍꯂ
ꯍꯧꯖꯤꯛꯀꯥꯟꯒꯤ ꯃꯇꯝꯁꯦ ꯌꯥꯝ ꯂꯥꯏꯗ꯭ꯔꯕꯅꯦꯀꯣ
ꯍꯥ
ꯍꯧꯖꯤꯛꯀꯥꯟ ꯃꯇꯝꯁꯦ ꯌꯥꯝ ꯂꯥꯏꯗꯕꯅꯦꯕ ꯊꯕꯛ ꯂꯣꯏꯅ ꯇꯧꯕꯗꯣ
ꯃꯥꯅꯦ ꯃꯥꯅꯦ ꯌꯥꯝ ꯂꯥꯏꯔꯝꯗ꯭ꯔꯦꯅꯦ ꯇꯧꯔꯤꯁꯦ ꯌꯥꯝ ꯂꯨꯂꯝꯃꯤꯅꯦ
ꯎꯝ
ꯃꯊꯟ ꯆꯠꯄ꯭ꯔꯣ ꯀꯅꯥꯒ ꯆꯠꯀꯦ
ꯏꯊꯟꯇ ꯆꯠꯂꯦ ꯏꯊꯟꯇ ꯑꯉꯥꯎ ꯑꯐꯩꯗꯧꯅ ꯆꯠꯂꯦ
ꯏꯁ ꯃꯊꯟ ꯆꯠꯄꯕꯨ ꯀꯅꯥꯅ ꯉ ꯉꯥꯎ ꯐꯩ ꯃꯥꯜꯂꯤ ꯀꯥꯏꯅ ꯍꯥꯏꯔꯛꯄ꯭ꯔꯣ ꯃꯊꯟꯇ ꯊꯕꯛ ꯆꯠꯄꯅ ꯍꯦꯟꯅ ꯑꯣꯏꯕꯅꯦ ꯊꯄꯗꯤꯤ ꯎꯝ ꯃꯥꯏ ꯄꯥꯛꯄꯅꯤ
ꯊꯣ ꯁꯣ ꯆꯧꯋ
ꯎꯝ ꯄꯩꯁꯥꯁꯨ ꯁꯦꯐ ꯑꯣꯏꯌꯦ
ꯎ ꯊꯕꯛ ꯆꯠꯄꯗ ꯑꯩꯒꯤ ꯈꯛꯇꯁꯨ ꯆꯠꯄꯅꯦ ꯀꯣ
ꯎꯝ
ꯃꯤꯒ ꯆꯠꯂꯨꯗꯤ ꯃꯤꯒꯤ ꯊꯕꯛꯇꯣ ꯑꯃꯨꯛ ꯆꯠꯀ꯭ꯔꯦꯕ ꯑꯩꯗꯤ ꯂꯣꯏꯔꯒ ꯑꯗꯨꯃꯥꯏꯅ ꯇꯧꯕꯗꯣ ꯅꯨꯡꯉꯥꯏꯇꯦꯕ
ꯎꯝ
ꯏꯅꯥꯎ ꯅꯨꯄꯥꯁꯦ ꯂꯐꯣꯢꯁꯦ ꯆꯥꯗꯕ
ꯅꯣꯏ ꯐꯦꯟ ꯁꯤꯖꯤꯟꯅꯕ꯭ꯔꯥ
ꯀꯔꯤ
ꯄꯦꯟ ꯄꯦꯟꯗ
ꯄꯦꯟ ꯁꯤꯖꯤꯟꯅꯕ꯭ꯔꯥ ꯍꯥꯏꯕ
ꯐꯦꯟ ꯐꯦꯟ ꯑꯦꯐ ꯑꯦ ꯑꯦꯟ ꯐꯦꯟ
ꯁꯤꯖꯤꯟꯅꯗꯦ ꯁꯤꯖꯤꯟꯅꯗꯦ
ꯎꯝ ꯃꯔꯛꯇꯗꯤ ꯌꯥꯝ ꯌꯥꯝ ꯁꯥꯒꯅꯤꯅ ꯑꯗꯨꯝ ꯍꯪꯕꯅꯤꯗ ꯁꯥꯏꯑꯦ ꯍꯥꯏꯕꯗꯨꯗ ꯅꯣꯏ ꯁꯤꯖꯤꯟꯅꯕ꯭ꯔꯥ ꯁꯤꯖꯤꯟꯅꯗꯕ꯭ꯔꯥ ꯍꯪꯕꯅꯤꯅ
ꯑꯥ ꯁꯤ ꯑꯥ ꯁꯤꯖꯤꯟꯅꯩꯌꯦ ꯍꯣꯏ ꯑꯗꯣ ꯍꯧꯖꯤꯛ ꯍꯧꯖꯤꯛꯇꯤ ꯁꯤꯖꯤꯟꯅꯗ꯭ꯔꯦ
ꯀꯩꯅꯣ
ꯆꯃꯦ ꯆꯃꯦ ꯅꯪꯅꯥ ꯈꯨꯝꯃꯤꯗꯨꯁꯨ
ꯑꯥ ꯑꯃꯗꯤ ꯁꯤꯖꯤꯟꯅꯒꯦꯅꯗꯕ ꯅꯤ ꯑꯗꯨꯗꯩ ꯀꯃꯥꯏꯅ ꯍꯦꯟꯗꯣꯛꯇꯅ ꯈꯨꯝꯃꯨ ꯍꯥꯏꯅꯣ ꯇꯥꯕ꯭ꯔꯣ
ꯇꯥꯏꯌꯦ ꯇꯥꯏ
ꯑꯗꯨꯗꯩ ꯍꯦꯟꯗꯣꯛꯇꯨꯅ ꯀꯃꯥꯏꯅ ꯈꯨꯝꯃꯨ ꯍꯥꯏꯕꯅꯣ
ꯏꯁ ꯑꯗꯨꯃꯥꯏꯅ ꯈꯨꯝꯒꯗꯕꯅꯦ ꯑꯗꯨ ꯍꯩꯌꯦ ꯍꯥꯏꯔꯒ ꯐꯖꯅ ꯈꯨꯝꯃꯦ ꯍꯥꯏꯔꯁꯨ ꯑꯗꯨꯗꯒꯤ ꯀꯃꯥꯏꯅ ꯍꯦꯟꯅ ꯈꯨꯝꯗꯣꯏꯅꯣꯁꯨ ꯍꯪꯔꯛꯏ ꯑꯩ ꯀꯃꯥꯏꯅ ꯀꯔꯤ ꯈꯨꯝꯗꯣꯏꯅꯣ ꯈꯪꯗ꯭ꯔꯦꯀꯣ ꯅꯆꯦꯁꯦ
ꯊꯕꯛ ꯀꯃꯥꯏꯅ ꯇꯧꯒꯦ ꯉꯁꯤꯁꯦ
ꯉꯁꯤꯗꯣ ꯑꯩꯈꯣꯏꯅ ꯄꯥꯝꯕ ꯇꯧꯕ ꯊꯨꯡꯅꯤꯡꯕ ꯊꯨꯡꯗ꯭ꯔꯦꯗꯣ ꯑꯩꯈꯣꯏꯒꯤ ꯖꯁꯇꯣ ꯑꯦꯃꯥꯔꯖꯦꯟꯁꯤ ꯂꯩꯕꯒꯤ ꯀꯦꯁ ꯑꯃ ꯑꯅꯤꯈꯛ ꯄꯥꯏꯈꯠꯂꯒ ꯆꯠꯈ꯭ꯔꯦꯕ ꯑꯗꯣ ꯍꯌꯦꯡꯅ ꯂꯛꯑꯣꯏꯅ
ꯇꯥꯗꯦ ꯑꯃꯨꯀ ꯍꯥꯏꯔꯛꯑꯨꯅꯦ ꯄ꯭ꯂꯤꯖ
ꯑꯩꯈꯣꯏꯒꯤ ꯑꯆꯧꯕꯤꯗꯣ
ꯑꯥ
ꯑꯗꯨꯗꯣ ꯏꯃꯥꯔꯖꯦꯟꯁꯤ ꯂꯥꯛꯄꯒꯤ ꯀꯦꯁ ꯑꯃ ꯑꯅꯤꯗꯣ ꯄꯥꯏꯈꯠꯂꯒꯅꯦ
ꯑꯥ
ꯆꯠꯈ꯭ꯔꯦꯕ ꯑꯗꯨꯒꯤ ꯍꯌꯦꯡ ꯑꯣꯏꯅ ꯇꯧꯔꯅꯦꯕ ꯑꯔꯦꯝꯕꯗꯣ ꯍꯌꯦꯡꯒꯤꯁꯨ ꯍꯌꯦꯡꯗꯤ ꯍꯦꯛꯇꯤꯛ ꯑꯣꯏꯒꯅꯤ ꯃꯤꯌꯥꯝ ꯃꯤꯌꯥꯝ ꯌꯥꯝꯃꯦꯕ
ꯑꯣ
ꯉꯁꯤꯗꯤ ꯑꯩꯗꯤ ꯑꯣꯐꯤꯁꯇꯗꯤ ꯂꯩꯔꯤꯌꯦ ꯑꯥ ꯌꯨꯝ ꯆꯠꯂꯗꯤ ꯋꯥꯍꯩ ꯌꯥꯝ ꯆꯤꯟꯕ ꯑꯗꯨ ꯃꯤ ꯌꯥꯝ ꯂꯥꯡ ꯃꯤ ꯌꯥꯝ ꯂꯩꯕꯒꯤ ꯃꯣꯏꯁꯨ ꯇꯥꯕ ꯌꯥꯝ ꯋꯥꯔꯝꯈ꯭ꯔꯅꯦꯕ ꯑꯩ ꯋꯥꯔꯤ ꯁꯥꯕꯗꯣ
ꯑꯉꯥꯎꯕꯒꯨꯝꯅꯀꯣ ꯏꯅꯥꯎꯅꯨꯄꯤꯅ ꯑꯩ ꯑꯣꯏꯔꯗꯤ ꯁꯤꯒꯨꯝꯕ ꯑꯩꯁꯨ ꯇꯧ ꯇꯧꯔꯣꯏ ꯅꯪ ꯑꯣꯏꯕꯒꯤ ꯇꯧꯔ ꯂꯩꯕ ꯑꯩ ꯋꯥ ꯉꯥꯡꯕ ꯇꯥꯕꯁꯨ ꯌꯥꯝ ꯄꯦꯜꯂꯦ ꯍꯥꯏꯌꯦ ꯑꯗꯒꯤ ꯑꯁ ꯑꯁꯤꯗꯒꯤ ꯅꯠꯇꯦꯗ ꯏꯁ ꯀꯩꯁꯨ ꯀꯥꯏꯗꯦꯅ ꯃꯥꯅ ꯍꯥꯏꯕꯅꯦ
ꯁꯤ ꯁꯤꯁꯦ ꯃꯥꯥꯏ ꯅꯝꯕꯔ ꯅꯠꯇ꯭ꯔꯥ ꯑꯩ ꯇꯧꯋꯦ
ꯑꯥ ꯅꯣꯛꯅꯤꯡꯉꯦ
ꯑꯗꯩ ꯑꯩꯅ ꯄꯩꯁꯥ ꯍꯥꯏꯕꯁꯤꯗꯤ ꯂꯥꯏꯅ ꯇꯥꯟꯕ ꯅꯠꯇꯦꯅꯦ ꯍꯥꯏꯔꯒ ꯃꯣꯏꯗꯤ ꯆꯥꯅꯤꯡꯉꯥꯏ ꯈꯛꯇ ꯑꯩꯅ ꯇꯥꯟꯒꯅꯤ ꯃꯣꯏꯅ ꯑꯦꯟꯖꯣꯏ ꯇꯧꯒꯅꯤ ꯑꯗꯨꯅꯤꯅ ꯎꯝ ꯅꯣꯏꯕꯨ ꯃꯄꯥꯟꯗꯕꯨ ꯑꯆꯥꯄꯣꯠꯁꯨ ꯃꯄꯥꯟꯗ ꯌꯥꯝ ꯆꯥꯅꯤꯡꯕꯅꯤ ꯏꯅꯥꯎ ꯅꯨꯄꯤꯗꯣ
ꯑꯥ
ꯅꯪ ꯄꯩꯁꯥꯗꯤ ꯇꯥꯅꯤꯡꯗꯕ ꯇꯥꯟꯁꯨ ꯇꯥꯟꯍꯟꯅꯤꯡꯗꯦꯗ ꯍꯩꯁꯨ ꯍꯩꯔꯣꯏꯕ ꯃꯥꯗꯤ ꯑꯗꯨꯒꯨꯝꯕ ꯃꯤ ꯅꯠꯇꯦꯕ ꯂꯥꯏ ꯕꯥꯏꯕꯜ ꯇꯝꯕꯅꯤꯅ ꯃꯣꯏꯁꯨ ꯃꯣꯏ ꯃꯒꯨꯟ ꯑꯃꯗ ꯂꯩꯔ ꯑꯩꯈꯣꯏꯗꯤ ꯍꯧꯖꯤꯛꯇꯤ ꯁꯣꯁꯦꯜ ꯃꯦꯗꯤꯌꯥꯒꯤ ꯕꯇꯔꯐ꯭ꯂꯥꯏ ꯑꯣꯏꯔꯒ ꯁꯨꯃꯥꯏꯅ ꯏꯀꯥꯏꯕꯁꯨ ꯈꯪꯗ꯭ꯔꯦ ꯀꯩꯁꯨ ꯀꯥꯏꯗꯦꯅ ꯈꯥꯟ ꯑꯥ ꯕꯤꯗꯤ ꯂꯣꯏꯔꯒ ꯂꯥꯛꯈ꯭ꯔꯒ ꯂꯩꯕꯅꯤꯅ ꯃꯥꯗꯤ ꯏꯆꯦꯒꯨꯝꯕꯅꯤ ꯃꯥꯅꯦ ꯃꯑꯣꯡꯗꯨꯗꯤ ꯀꯣ
ꯑꯥ
ꯀꯩꯅꯣ ꯍꯤꯠꯇꯁꯨ ꯍꯦꯟꯅ ꯋꯥꯡꯉꯦ ꯑꯗꯨꯒ ꯒ꯭ꯌꯥꯟ ꯇꯥꯕꯁꯨ ꯃꯁꯛꯇꯣ ꯌꯥꯝ ꯑꯍꯟ ꯃꯥꯜꯂꯒ ꯑꯗꯨꯝ ꯃꯥꯟꯕꯅꯦ
ꯁꯛꯇꯤ ꯅꯪꯅ ꯍꯦꯟꯕ
ꯁꯛꯅ ꯍꯦꯜꯂꯦ ꯍꯦꯜꯂꯦ ꯍꯥꯏꯕ ꯅꯠꯇꯦ ꯃꯁꯛꯇꯣ ꯑꯝ ꯃꯥꯗꯤ ꯁꯤꯔꯤꯌꯁ ꯌꯥꯝ ꯑꯣꯏꯕꯒꯤ ꯑꯍꯟ ꯃꯥꯜꯂꯦ ꯍꯥꯏꯕ ꯑꯗꯨꯒꯤ ꯑꯩꯗꯤ ꯇꯦꯟꯁꯨ ꯇꯦꯟꯕ ꯑꯗꯨꯅ ꯃꯤꯅ ꯎꯝ ꯅꯪꯒꯤ
ꯁꯛꯇꯤ ꯅꯪꯅ ꯈꯔ ꯍꯦꯜꯂꯦꯅ
ꯍꯦꯟꯗꯦꯍꯦ
ꯑꯩꯅ ꯍꯥꯏꯕꯅꯤꯀꯣ
ꯎꯝ ꯏꯁ ꯅꯪ ꯈꯪꯁꯨ ꯈꯪꯗꯅ ꯏꯅꯥꯎꯅꯨꯄꯤ ꯃꯁꯛ ꯈꯪꯁꯨ ꯈꯪꯗꯅ
ꯑꯥ
ꯑꯩꯒꯤ ꯏꯅꯥꯎꯅꯨꯄꯤ ꯃꯁꯛ ꯈꯪꯁꯨ ꯈꯪꯗꯅ ꯅꯪ ꯀꯃꯥꯏꯅ
ꯑꯩꯔꫭ ꯀꯩꯒꯤ ꯈꯪꯉꯣꯏꯗꯨꯕ
ꯅꯪꯗꯤ ꯀꯔꯤꯒꯤ ꯈꯪꯒꯗꯕ ꯑꯗꯨꯗꯤ
ꯅꯪꯒꯤ
ꯑꯥ ꯑ ꯎꯕ꯭ꯔꯥ ꯎꯕ꯭ꯔꯥꯅꯦ ꯑ ꯍꯣꯏ ꯍꯣꯏ ꯍꯣꯏ ꯈꯔꯗꯤ ꯎꯔꯝꯒꯅꯤ ꯎꯔꯝ
ꯎꯏꯗꯥ ꯁꯤꯁꯦ ꯏꯅꯥꯎꯅꯨꯄꯤꯅꯦ ꯍꯥꯏꯗ꯭ꯔꯒꯁꯨ ꯑꯥꯁꯤ ꯑꯣꯏꯔꯝꯃꯅꯤ
ꯏꯁ ꯎꯝ
ꯌꯥꯝ ꯍꯩꯁꯤꯡꯕꯅꯦ ꯀꯩꯅꯣ
ꯑꯁ ꯍꯩꯃꯟꯗꯅ ꯏꯅꯥꯎꯁꯦ
ꯂꯣꯌꯔ ꯑꯣꯏꯒꯗꯕꯅꯤꯅꯀꯣ ꯁꯥꯁ
ꯃꯥꯅꯦ ꯃꯥꯅꯦ ꯐ꯭ꯌꯨꯆꯔ ꯂꯣꯏꯣꯌꯔ ꯑꯩꯈꯣꯏꯕꯨ ꯑꯩꯈꯣꯏ ꯍꯧꯖꯤꯛ ꯍꯧꯖꯤꯛꯀꯤ ꯑꯩꯕꯨ ꯈꯦꯠꯈꯣ ꯑꯩꯈꯣꯏꯗꯤ ꯎꯝ ꯉꯥꯡꯅꯕ ꯉꯝꯗ꯭ꯔꯦꯗ ꯅꯈꯣꯏꯒꯤ ꯖꯦꯅꯦꯔꯦꯁꯟꯗꯨꯗꯤ ꯑꯩꯈꯣꯏꯗꯤ ꯑꯥꯎꯠꯗꯦꯇꯦꯠ ꯑꯣꯏꯔꯅꯤ ꯑ
ꯀꯔꯤꯕ
ꯅꯣꯏꯒꯤ ꯖꯦꯅꯦꯔꯦꯁꯟꯗꯨꯗꯤ ꯑꯩꯈꯣꯏꯗꯤ ꯑꯥꯎꯠꯗꯦꯇꯦꯠ ꯑꯣꯏꯈ꯭ꯔꯅꯤꯕ
ꯏꯁ ꯂꯧꯕꯨ ꯑꯞꯗꯦꯠ ꯑꯣꯏꯕ꯭ꯔꯅꯦ ꯀꯔꯤꯗꯅꫭ ꯑꯥꯎꯗꯦꯠ ꯑꯣꯏꯗꯣꯏꯁꯦ ꯀꯔꯤ ꯐꯤ ꯌꫭꯟꯗꫭꯏꯅꫭꯕ ꯍꯥꯏꯔꯧꯅꯦ
ꯁꯨꯗꯦ ꯑꯩ
ꯀꯔꯤ ꯐꯤꯜꯗ ꯑꯥꯎꯗꯦꯠ ꯑꯣꯏꯗꯣꯏꯅꯣ
ꯑꯁꯤ ꯑꯩꯈꯣꯏꯒꯤ ꯐꯤꯜꯗꯅꯤꯅ ꯑꯩꯈꯣꯏꯒꯤ ꯄ꯭ꯔꯣꯐꯦꯁꯟꯗꯣ ꯍꯥꯏꯕꯅꯤꯅ
ꯑꯗꯨꯗ ꯀꯔꯤꯒꯤ ꯏꯂꯤꯃꯦꯟꯁꯇ ꯋꯥꯠꯀꯗꯕ
ꯋꯥꯠꯀꯗꯕ ꯋꯥꯠꯀꯗꯕ ꯌꯥꯝ ꯂꯩꯕꯅꯦ ꯑꯩꯈꯣꯏꯗꯤ ꯎꯝ ꯁꯦꯡꯅ ꯍꯥꯏꯔꯗꯤ ꯕꯤ ꯌꯥ ꯅꯦꯁ ꯑꯈꯣꯏ ꯕꯤ ꯑꯦꯟ ꯑꯦꯁ ꯑꯦꯁ ꯁꯤꯒꯨꯝꯕꯗꯤ ꯄꯥꯕ ꯐꯪꯗ꯭ꯔꯦ ꯇꯝꯕ ꯐꯪꯗꯦꯗꯅ ꯆꯦꯟꯖꯦꯁꯇꯨ ꯈꯨꯗꯛ ꯇꯨ ꯇꯨꯊꯥꯎꯖꯟ ꯇꯨ꯭ꯋꯦꯟꯇꯤ ꯊ꯭ꯔꯤꯗ ꯂꯥꯛꯄꯅꯦ ꯑꯗꯨꯒ ꯋꯤ ꯇ꯭ꯔꯥꯏ ꯑꯔ ꯕꯦꯁ ꯅꯤ ꯕꯦꯁ ꯅꫭꯏꯅ ꯑꯗꯨꯝ ꯃꯦꯅꯦꯖ ꯇꯧꯕ ꯋꯥꯅꯦꯕ ꯅꯣꯏꯒꯤꯗꯤ ꯇꯝꯕ ꯐꯪꯉꯅꯤꯅ
ꯑꯧ ꯗꯤ ꯑꯦꯟ ꯑꯦꯁ ꯍꯥꯏꯕꯁꯤꯔꯣ
ꯎꯝ
ꯈꯪꯗꯦꯗ ꯑꯩꯈꯣꯏꯒꯤꯁꯨ ꯑꯗꯨꯃꯥꯏꯅ ꯑꯃꯨꯛ ꯂꯥꯛꯀꯅꯤꯗ ꯂꯥꯛꯄꯕꯨꯗꯤ ꯅꯣꯏ ꯅꯥ
ꯆꯨꯝꯃꯤꯅ ꯑꯦꯕ꯭ꯔꯤ ꯖꯦꯅꯦꯔꯦꯁꯟ ꯑꯗꯨꯅꯦ ꯍꯧꯖꯤꯛꯀꯥꯟꯗꯤ ꯑꯩꯈꯣꯏꯁꯦ ꯍꯧꯖꯤꯛ ꯍꯧꯖꯤꯛꯁꯦ ꯌꯥꯝꯅ ꯑꯞꯗꯦꯠ ꯇꯧꯕ ꯖꯦꯅꯔꯦꯁꯟ ꯑꯣꯏꯈ꯭ꯔꯦ ꯄꯔꯕ ꯍꯥꯏꯕꯗꯤ ꯍꯧꯖꯤꯛ ꯑꯩꯈꯣꯏꯒꯤ ꯁꯤꯅꯤꯌꯔ ꯑꯈꯣꯏꯗꯤ ꯗꯦ ꯑꯥꯔ ꯅꫭꯠ ꯒꯨꯠ ꯏꯟꯗꯤꯁ ꯎꯝ ꯑꯣꯟ ꯂꯥꯏꯟ ꯊꯤꯡꯁꯅꯦ ꯗꯦ ꯗꫭꯟꯅꯣ ꯍꯥꯎ ꯇꯨ ꯗꯨ ꯏꯐꯥꯏꯂꯤꯡ ꯑꯗꯨꯒꯨꯝꯕꯗꯣ ꯌꯥꯝ ꯂꯩꯌꯦꯕ ꯑꯗꯣ ꯑꯩꯈꯣꯏꯅ ꯂꯣꯏꯅ ꯑꯞꯒꯔꯦꯠꯇꯤ ꯑꯩꯈꯣꯏꯅꯗꯤ ꯍꯧꯖꯤꯛꯇꯤ ꯍꯧꯖꯤꯛ ꯍꯧꯖꯤꯛꯇꯤ ꯌꯥꯝ ꯑꯞꯗꯦꯠ ꯑꯣꯏꯔꯒ ꯂꯩꯌꯦꯅ ꯑꯗꯨ ꯅꯣꯏꯒꯤ ꯃꯥꯡꯗ ꯑꯣꯏꯔꯗꯤ ꯑꯩꯈꯣꯏꯅ ꯑꯃꯨꯛꯀ ꯑꯥꯎꯠꯦꯠ ꯑꯣꯏꯔꯅꯤꯕꯣ
ꯑꯣꯏꯔꯣꯏꯗ ꯑꯣꯏꯔꯣꯏꯗ ꯅꯪꯗꯤ
ꯑꯣꯏꯒꯅꯤꯅꯦ ꯉꯁꯥꯏꯗꯣ ꯎꯝ ꯄꯥꯃꯅꯨꯡꯁꯤꯕꯤ ꯀꯦꯒꯤ ꯋꯥꯔꯤ ꯂꯤꯔꯒ ꯅꯣꯛꯄꯗꯣ ꯅꯣꯛꯄꯗꯣ ꯂꯣꯏꯔꯝꯃꯦ ꯍꯥꯥ ꯑꯩ ꯑꯩꯁꯤ ꯕꯤꯀꯦꯅꯦ ꯍꯥꯏꯌꯦ
ꯍꯥꯥ
ꯁꯤꯕꯤ ꯀꯦꯗꫭ ꯈꯪꯗ꯭ꯔꯣ ꯅꯪꯗꯤ
ꯈꯪꯉꯤꯅ ꯀꯅꯥꯅ ꯍꯥꯏꯕ
ꯑꯗꫭ ꯄꯥꯈꯪꯅ
ꯅꯠꯇꯦ ꯑꯩꯅ ꯍꯥꯏꯌꯦ ꯍꯥꯏꯌꯣ ꯏꯕꯤ ꯀꯦ ꯅ ꯇꯦ ꯍꯥꯏꯌꯦ ꯍꯥꯏꯌꫭ
ꯑꯣꯏꯔꯁꯨ ꯀꯩꯔꯤ ꯇꯧꯅꯤ ꯃꯥꯅꯦ ꯍꯥꯏꯕꯅꯤꯅ ꯆꯍꯤ ꯍꯥꯏꯔꯒ ꯃꯣꯏꯗꯤ ꯌꯥꯝ ꯉꯛꯈ꯭ꯔꯒ
ꯁꯤ ꯏꯁ
ꯃꯣꯏ ꯑꯉꯥꯡ ꯑꯃꯗꯤ ꯀꯔꯤ ꯈꯪꯕ꯭ꯔꯥ ꯅꯣꯛꯅꯤꯡꯕꯗꫭ ꯑ ꯐꯣꯟꯗꯣ ꯄꯥꯏꯈꯠꯂ ꯑꯩꯈꯣꯏ ꯂꯣꯟꯗ ꯉꯥꯡꯔꯒ ꯑꯩꯗꯤ ꯑꯍꯟꯕ ꯈꯨꯝꯅꯤꯡꯗꯦ ꯅꯪ ꯈꯨꯝꯃꯣ ꯅꯪ ꯈꯨꯝꯃꯣ ꯍꯥꯏꯔꯒ ꯃꯣꯏꯗꯨ ꯀꯨꯟꯁꯨ ꯁꯨꯗꯕ ꯍꯣꯏꯅꯦꯕ ꯈꯪꯕ꯭ꯔꯥ ꯑꯗꯨꯒꯤ ꯑꯩꯅ ꯑꯦꯁ ꯀꯔꯤ ꯅꯣꯏꯕꯨ ꯈꯨꯝꯔꯒ ꯅꯣꯏꯕꯨ ꯐꯥꯕꯤꯒꯗꯕ꯭ꯔꯥ ꯇꯨꯃꯤꯟꯅ ꯐꯣꯟ ꯐꯥꯏꯌꯣ ꯇꯧꯒꯦ ꯍꯥꯏꯔꯒ ꯀꯔꯤ ꯍꯧꯖꯤꯛꯅ ꯄꯥꯏꯈꯠꯂ ꯇꯨꯃꯤꯟ ꯂꯩ ꯄꯥꯏ ꯈ꯭ꯔꯣ ꯍꯥꯏꯅ ꯆꯩꯕꯤꯝꯅꯦ ꯈꯨꯨꯝꯃꯛ ꯒꯥꯟꯗꯗꯤ ꯌꯥꯝ ꯅꯨꯡꯉꯥꯏꯈ꯭ꯔꯦ ꯑꯃꯨꯛꯀ ꯇꯧꯔꯛꯑꯣ ꯇꯧꯔꯛꯑꯣ ꯌꯥꯔꯦ ꯑꯩ ꯊꯕꯛ ꯆꯤꯜꯂꯦꯅ ꯍꯥꯏꯕ ꯅꯪ ꯉꯁꯥꯏ ꯈꯨꯝꯅꯤꯡꯗꯦ ꯍꯥꯏꯗ ꯑꯩꯅ ꯇꯧꯕꯗꯨ ꯈꯨꯝꯅꯤꯡꯉꯦ ꯈꯨꯝꯅꯤꯡꯉꯦ ꯉꯁꯥꯏꯗꯣ ꯀꯩꯅꯣ ꯇꯧꯕꯒꯤꯅꯦ ꯒꯥꯏꯗꯣ ꯑꯁ ꯃꯆꯥ ꯑꯉꯥꯡ ꯃꯆꯥ ꯍꯥꯏꯕꯁꯤꯗꯤ ꯃꯆꯥꯅꯤꯗꯅ
ꯃꯤ ꯈꯔꯗꯤ ꯃꯧꯁꯨ ꯂꯩꯕꯅꯤꯅꯦ ꯇꯥꯕꯔꯥ ꯃꯧꯁꯨ ꯄꯩꯁꯥ ꯇꯥꯟꯅꯕ ꯌꯥꯏꯅ